ꯇꯥꯕ꯭ꯔꯣ ꯀꯩꯅꯣ ꯅꯪ ꯅꯨꯃꯤꯠ ꯆꯨꯞꯄ ꯀꯔꯤ ꯇꯧꯔꯗꯅꯣ ꯑꯩꯅ ꯐꯣꯟ ꯇꯧꯕꯁꯤꯕꯨ ꯁꯨꯡꯃꯥꯏꯅ ꯄꯥꯏꯈꯠꯂꯛꯇꯦ ꯍꯥꯏꯕ ꯅꯪꯕꯣ
ꯑꯁ ꯉꯁꯤꯒꯤ ꯊꯕꯛ ꯌꯥꯝ ꯆꯤꯜꯂꯤꯗ
ꯀꯩ ꯀꯩ ꯊꯕꯛꯄꯨ ꯇꯧꯔꯒ ꯂꯣꯏꯁꯤꯟꯈ꯭ꯔꯤꯅꯣ ꯍꯥꯏꯕꯅꯦ ꯑꯩꯗꯤ ꯁꯥꯎꯅꯤꯡꯕ ꯑꯃꯨꯛ ꯌꯥꯎꯔꯕꯅꯤꯀꯣ ꯅꯪꯒꯤ ꯊꯕꯛ ꯎꯆ ꯎꯆꯤ ꯂꯥꯛꯆꯦꯟꯁꯤꯗ ꯐꯣꯟ ꯇꯧꯕ ꯁꯨꯡꯂꯥꯏ ꯄꯥꯏꯔꯛꯀꯦ ꯍꯥꯏꯕ
ꯃꯁꯤꯁꯤꯒꯤ ꯊꯕꯛꯁꯦ ꯑꯌꯨꯛ ꯇꯨꯝ ꯍꯧꯒꯠꯄꯒ
ꯑꯁ ꯅꯪꯒꯤꯗꯣ ꯃꯈꯣꯠ ꯑꯃ ꯀꯟꯅ ꯊꯣꯛꯑꯦ ꯈꯤꯇ ꯀꯩꯅꯣ ꯇꯧꯔꯛꯑꯣ
ꯑꯣ ꯍꯧꯒ ꯂꯒꯦ ꯍꯧꯒ ꯂꯒꯦ
ꯊꯕꯛꯁꯦꯃꯟꯗꯅ ꯀꯩꯅꯣꯅꯦ ꯅꯪ ꯊꯕꯛ ꯃꯐꯝꯗꯩ ꯃꯁꯤ ꯂꯦꯡꯅꯤꯡꯗ꯭ꯔꯕ ꯀꯩꯅꯣꯝ ꯇꯧꯔꯦ
ꯉꯁꯤꯒꯤ ꯂꯧꯕꯛꯇ ꯆꯠꯂꯨꯔꯦ ꯑꯗꯨꯗ
ꯑꯦ ꯂꯧꯕꯨꯛꯇ ꯆꯠꯂꯤꯨ ꯍꯥꯏꯁꯦ ꯂꯧꯒ ꯊꯥꯅꯔꯕꯣ ꯍꯧꯖꯤꯛ ꯃꯇꯝꯁꯤꯕꯣ
ꯎ ꯊꯥꯗ꯭ꯔꯤ ꯑꯩꯈꯣꯏ ꯍꯥꯔ ꯆꯥꯏꯔꯨꯕ ꯍꯥꯏꯇꯥꯔꯦꯅꯦ
ꯑꯦ ꯂꯧ ꯊꯥꯗ꯭ꯔꯗꯤ ꯀꯩꯗ ꯍꯥꯔ ꯆꯥꯏꯕ
ꯊꯥꯗꯕꯤꯗ ꯂ ꯍꯣꯟꯗꯣ
ꯃꯥ ꯑꯗꯨꯗꯤ ꯂꯧ ꯊꯥꯕ ꯀꯧꯏ ꯀꯩꯅꯣ
ꯃꯥꯗꯤ ꯍꯨꯟꯕ ꯍꯥꯏꯇꯥꯔꯦ ꯑꯩꯈꯣꯏꯒꯤ ꯂꯤꯡꯅꯤꯉꯥꯏꯒꯤ ꯍꯨꯟꯕ
ꯑꯣ ꯑꯣ
ꯇꯨꯝ ꯍꯧꯒꯠꯄꯒ ꯀꯣꯂꯤꯋꯥꯢꯔꯝ ꯁꯦꯡꯗꯣꯛꯑꯝꯃꯦ ꯃꯥꯏ ꯃꯤꯠ ꯇꯥꯊꯣꯛꯑꯦ ꯑꯦ ꯂꯕꯨꯨꯛꯇ ꯆꯠꯂꯨꯔꯦ ꯍꯥ ꯆꯥꯏꯔꯨꯔꯦ
ꯎꯝ
ꯑꯗꯨꯒ ꯍꯜꯂꯛꯑꯒ ꯆꯥꯛ ꯏꯁꯤꯡ ꯑꯃꯨꯛ ꯊꯣꯡꯉꯦ
ꯎꯝ
ꯑꯍꯜ ꯑꯅꯤꯖꯤꯃꯨꯛ ꯄꯤꯖꯔꯦ
ꯎꯝ
ꯑꯗꯨꯒ ꯍꯧꯖꯤꯛꯅ ꯃꯨ ꯐꯤ ꯅꯨꯡ ꯉꯥꯛꯇ ꯁꯥꯒꯦꯅ ꯁꯥꯔꯝꯕꯅꯦ
ꯑꯁ ꯉꯁꯥꯏꯗꯣ ꯑ ꯃꯥꯃꯗꯨ ꯅꯣꯏꯗ ꯆꯅꯤꯅ ꯆꯠꯈꯤꯕꯅꯦ ꯏꯟꯖꯥꯡ ꯅꯥꯄꯤ ꯈꯔ ꯊꯤꯟꯕ ꯂꯥꯛꯇ꯭ꯔꯣ
ꯂꯥꯛꯑꯦ
ꯀꯩꯀꯩ ꯏꯟꯖꯥꯡ ꯅꯥꯄꯤ ꯄꯣꯔꯛꯑꯝꯒꯦ
ꯃꯥꯏꯔꯦꯟꯁꯨ ꯌꯥꯎꯔꯛꯏ ꯑꯗꯨꯒ ꯇꯣꯔꯕꯣꯠꯅꯦ ꯁꯦꯕꯣꯠꯅꯦ ꯍꯋꯥꯏ ꯑꯁꯥꯡꯕꯤ ꯈꯔ ꯑꯃ ꯃꯣꯔꯣꯛ ꯇꯦꯛꯄ ꯈꯔ ꯑꯃꯁꯨ ꯌꯥꯎꯔꯛꯑꯦ
ꯑꯗꯨ ꯈꯛꯇ ꯄꯔꯛꯄ꯭ꯔꯣ ꯆꯨꯖꯥꯛꯀꯗꯤ ꯌꯥꯎꯔꯛꯇ꯭ꯔꯣ
ꯑꯩ ꯉꯁꯥꯏ ꯄꯣꯔꯛꯄꯁꯤꯡꯗꯨꯕꯨ ꯑꯗꯨ ꯈꯛꯇꯅ ꯎꯕ ꯆꯨꯖꯥꯛ ꯌꯥꯎꯕ꯭ꯔꯥ ꯈꯪꯗꯦ ꯑꯩꯗꯤ ꯍꯥꯏꯗꯣꯛꯑ ꯌꯦꯡꯗ꯭ꯔꯤꯕ
ꯎꯝ
ꯍꯥꯏꯗꯣ ꯌꯦꯡꯉꯀꯥꯟꯗ ꯌꯥꯎꯕ꯭ꯔꯥ ꯈꯪꯗꯦ
ꯑꯣ
ꯑꯗꯨ ꯄꯨꯔꯛꯑꯗꯤ ꯌꯥꯎꯔꯝꯗꯧ ꯃꯥꯜꯂꯤꯅꯦ ꯑꯩꯗꯤ ꯌꯦꯡꯕꯨ ꯌꯦꯡꯗꯦꯅꯦ
ꯃꯣꯏꯒꯤ ꯃꯥ ꯃꯣꯏꯒꯤ ꯆꯨꯖꯥꯛꯁꯨ ꯌꯥꯝ ꯄꯥꯟꯕꯅꯦ
ꯎꯝ ꯄꯨꯗꯤ ꯄꯨꯔꯛꯑꯝꯃꯦ ꯂꯥꯛꯑꯝꯃꯦ
ꯀꯩ ꯀꯩ ꯋꯥꯔꯤ ꯁꯥꯔꯝꯒꯦ ꯃꯣꯏ ꯍꯟꯗꯛꯀꯤ ꯅꯥꯕ ꯈꯣꯠꯄ ꯄꯩꯁꯥ ꯌꯥꯝ ꯆꯪꯉ ꯈꯣꯠꯂꯤꯅ ꯍꯥꯏꯕ ꯄꯥꯎ ꯑꯃ ꯇꯥꯒꯦ ꯑꯦ ꯅꯉꯣꯟꯗꯗꯤ ꯇꯧꯔꯝꯗ꯭ꯔꯣ ꯋꯥꯔꯤ
ꯇꯧꯔꯝꯃꯦ ꯑꯍꯟ ꯑꯍꯟꯁꯤꯡꯗꯨ ꯅꯥꯏꯌꯦꯅ ꯑꯗꯣ ꯔꯤꯝꯁꯇ ꯑꯃꯨꯛ ꯄꯨꯈꯠꯂꯦ ꯕꯤꯄꯤꯁꯨ ꯂꯩꯕꯅꯤꯅ ꯁꯨꯒꯔ ꯀꯔꯤ ꯀꯔꯥ ꯂꯩꯕꯅꯤꯅ ꯄꯣꯔꯣꯁꯇꯣꯟꯒ ꯋꯥꯡꯉꯤ ꯊꯥꯎ ꯊꯨꯝ ꯆꯥꯅꯨ ꯃꯤꯠꯁꯨ ꯈꯔ ꯁꯣꯛꯏ ꯅꯥꯝꯃ ꯑꯃ ꯉꯧꯗꯣꯡ ꯂꯩ ꯑꯣꯄꯔꯦꯁꯟ ꯇꯧꯖꯦ ꯍꯥꯏꯔꯛꯑꯦ ꯀꯥꯏꯖꯨ ꯍꯥꯏꯔꯝꯃꯦ
ꯑꯗꯣ ꯅꯍꯥꯟꯃꯨꯛ ꯑꯣꯄꯔꯦꯁꯟꯗꯨꯗꯤ ꯅꯍꯥꯟꯃꯨꯛꯁꯨ ꯑꯃꯨꯛ ꯑꯃꯨꯛꯁꯨ ꯇꯧꯈ꯭ꯔꯥꯒꯨꯝ ꯇꯧꯗꯥꯏꯅꯦ
ꯅꯥꯝꯃ ꯑꯃ ꯇꯧꯔꯦ ꯅꯥꯝꯃ ꯑꯃ ꯋꯥꯠꯂꯤꯌꯦ
ꯑꯣꯄꯔꯦꯁꯟꯁꯤꯁꯨ ꯉꯥꯏꯇ ꯉꯥꯏꯇ ꯇꯧꯅꯕ ꯑꯣꯏꯔꯦ
ꯅꯥꯝ ꯑꯃ ꯇꯧꯕꯗꯣ ꯅꯥꯝ ꯑꯃ ꯋꯥꯠꯂꯤ ꯑꯗꯨꯝ ꯇꯧꯕꯁꯨ ꯌꯥꯅꯤ ꯑꯗꯣ ꯁꯨꯒꯔ ꯀꯔꯤ ꯀꯔꯥ ꯅꯣꯔꯃꯦꯜꯗ ꯊꯝꯗꯗꯤ ꯌꯥꯔꯣꯏ ꯑꯗꯒꯤ ꯑꯍꯜ ꯑꯣꯏꯔꯕꯅꯤꯅ ꯕꯤ ꯄꯤ ꯑꯃꯨꯛ ꯂꯣꯛꯑꯣꯏ ꯁꯨꯒꯔ ꯑꯃꯨ ꯗꯥꯎꯟ ꯆꯠ ꯇꯧꯕꯖꯥꯅꯤꯗ ꯃꯃꯤꯠꯁꯨ ꯅꯥꯝꯃ ꯍꯥꯏꯒꯖꯩꯌꯦꯅ ꯂꯩꯕꯗ ꯄꯤ ꯑꯣꯏꯔꯣ ꯑꯣꯏꯔꯣ ꯇꯥꯢꯌꯦꯌꯦ
ꯅꯪ ꯈꯣꯟꯖꯦꯟꯖꯦꯛ ꯂꯣꯛ ꯊꯨꯡꯕꯩ ꯇꯥꯏꯞꯇ ꯇꯧꯏ ꯏꯐꯨꯟ ꯐꯨꯟꯖꯕꯗꯧꯅ ꯂꯣꯛꯀ ꯊꯨꯡꯕ꯭ꯔꯣ ꯅꯪ
ꯂꯣꯛꯁꯦ ꯉꯔꯥꯡꯗꯤ ꯇꯨꯝꯍꯧꯕꯗ ꯅꯇꯣꯟꯒ ꯏꯐꯨꯟꯐꯨꯟ ꯂꯩꯔꯝꯃꯕꯅꯦ ꯃꯦ
ꯑꯩꯅ ꯈꯜꯂꯤꯅꯦ ꯅꯪ ꯈꯣꯟꯖꯦꯜꯁꯦ ꯍꯅꯨꯕꯤ ꯈꯣꯟꯖꯦꯜ ꯃꯥꯂꯦꯅ
ꯂꯣꯛ ꯊꯨꯡꯉꯦꯕ ꯑꯗꯣ ꯍꯥꯊꯤ ꯈꯟꯕ ꯍꯧꯔꯛꯑꯦ ꯍꯧꯖꯤꯛꯁꯦ ꯂꯣꯛ ꯂꯥꯏꯍꯧꯁꯨ ꯌꯥꯝ ꯇꯧꯅꯩꯌꯦ ꯑꯗꯨꯒ ꯊꯤꯁꯨ ꯌꯥꯝ ꯐꯥꯏꯊꯩꯅꯩꯌꯦ
ꯑꯣ ꯑꯌꯪ ꯑꯁꯥꯒꯤ ꯍꯥꯏꯗꯤ ꯅꯣꯡ ꯁꯤꯡ ꯇꯥꯕꯤꯕ ꯃꯐꯝ ꯅꯣꯡ ꯏꯁꯤꯡ ꯇꯥꯕ ꯃꯇꯝ ꯑꯃꯨꯛ ꯌꯧꯔꯛꯑꯕꯅꯤꯅ
ꯎꯝ
ꯑꯩꯒꯤ ꯑꯌꯪ ꯑꯁꯥ ꯑꯣꯟꯅꯔꯛꯄꯒꯤ ꯌꯥꯝ ꯅꯥꯕꯗꯣ
ꯎꯝ
ꯌꯥꯝ ꯇꯧꯅ ꯃꯥꯜꯂꯦ ꯑꯁ ꯑꯩꯈꯣꯏ ꯁꯣꯝꯗꯁꯨ ꯂꯣꯛ ꯂꯥꯏꯍꯧꯕ ꯄꯔꯣꯏꯗ ꯇꯧꯅꯩꯅꯦ
ꯑꯗꯨꯃꯥꯏꯅ ꯇꯧꯋꯦ ꯍꯥꯏꯌꯦꯕꯀꯣ
ꯎꯝ
ꯑꯗꯣ ꯈꯪꯗꯦ ꯉꯥ ꯉꯁꯤꯗꯤ ꯍꯥꯊꯤꯒ ꯈꯜꯂ ꯅꯥꯇꯣꯡꯒ ꯐꯨꯜ ꯂꯩꯔꯝꯃꯕꯅꯦ ꯃꯤ ꯑꯩꯅ ꯏꯁꯤꯡ ꯑꯁꯥꯕ ꯐꯨ ꯐꯨ ꯀꯥꯝꯃ ꯊꯛꯄꯗꯒꯤꯗꯤ ꯈꯔ ꯐꯔꯦ
ꯑꯣ ꯑꯁ ꯅꯍꯥꯟꯒꯅꯨꯍꯦ ꯅꯣꯏ ꯊꯕꯛꯀ ꯀꯟꯕꯅꯤꯅ ꯅꯥꯒ꯭ꯔꯗꯤ ꯐꯔꯛꯅꯤ ꯇꯧꯗꯣꯏꯁꯦ
ꯑꯁ ꯅꯥꯔꯗꯤꯅꯦ ꯁꯨꯕꯤꯅꯕ ꯃꯤꯁꯨ ꯂꯩꯇꯧꯒꯨꯝ ꯇꯧ ꯋꯥꯗꯣꯔꯤꯕꯅꯤꯅꯦ
ꯎꯝ
ꯑꯩꯅ ꯀꯣꯏꯆꯦꯜ ꯆꯦꯜꯂꯒ ꯇꯧꯔꯤꯅꯦꯕ ꯂꯧꯕꯨꯛꯁꯦ
ꯎꯝ
ꯑꯗꯣ ꯅꯥꯗꯅꯕꯅ ꯍꯣꯠꯅꯔꯤꯅꯤ ꯃꯤꯔꯣꯜ ꯂꯩꯇꯕꯅꯤꯅ ꯋꯥꯥꯏꯌꯦꯕ
ꯑꯥ ꯅꯪꯗꯤ ꯑꯥ ꯂꯣꯏꯅ ꯅꯪꯅ ꯍꯣꯠꯅꯕꯅꯤꯅ ꯅꯪ ꯑꯃ ꯅꯥꯒꯤꯕ ꯍꯥꯏꯁꯦ ꯋꯥꯗꯣꯔꯤꯕꯅꯦ ꯑꯍꯟꯁꯤꯡꯗꯨꯅ ꯇꯧꯕ ꯂꯥꯛꯐꯝ ꯑꯃꯇ ꯈꯪꯉꯣꯏꯗꯣꯏꯅꯦ ꯍꯥꯏꯕ
ꯃꯅꯦ ꯑꯗꯨꯅ ꯐꯤ ꯑꯃ ꯁꯥꯔꯤꯖꯄ ꯐꯅꯦꯛ ꯑꯃ ꯁꯥꯔꯤꯖꯨ ꯆꯍꯤ ꯀꯨꯨꯝ ꯄꯨꯔꯦꯃꯦ ꯑꯩ ꯂꯧꯕꯨꯛ ꯆꯠꯂꯤꯉꯩꯗ
ꯂꯧꯕꯨꯛꯇꯕꯨ ꯅꯨꯡꯇꯤꯒꯤ ꯆꯠꯅꯤꯡꯉꯥꯏ ꯊꯕꯛꯄꯨ ꯀꯔꯤ ꯂꯩꯒꯦ ꯂꯧꯕꯨꯛ ꯆꯠꯂꯤꯉꯥꯏꯗ ꯍꯥꯏꯖꯤꯕꯣ
ꯅꯥꯄꯤꯃꯨꯛ ꯃꯟꯊꯣꯛꯄ ꯏꯁꯤꯡ ꯑꯃꯨ ꯆꯤꯡꯁꯤꯟꯕ ꯂꯧꯍꯣꯜ ꯑꯃꯨꯛ ꯍꯨꯟꯕ ꯍꯥꯔ ꯑꯃ ꯆꯥꯏꯕ
ꯑꯗꯣ ꯅꯪ ꯅꯊꯟ ꯅꯪꯅꯊꯟꯇ ꯍꯣꯠꯅꯕꯗꯣ ꯉꯝꯃꯣꯏ ꯃꯤ ꯀꯣꯛꯅꯦꯛ ꯊꯣꯛꯑꯣ ꯄꯩꯁꯥ ꯈꯔ ꯄꯤꯊꯣꯛꯑꯒ ꯂꯤꯛꯃꯟ ꯂꯥꯛꯃꯜꯂ ꯌꯥꯔꯔꯣꯏꯌꯦ
ꯁꯥꯏꯖꯦ ꯈꯪꯗꯦꯗ ꯈꯨꯂꯪ ꯑꯝꯇ ꯆꯠꯁꯤ ꯌꯥꯗꯦ ꯃꯤ ꯅꯪꯕꯨ ꯃꯣꯏꯒꯤ ꯐꯤ ꯁꯥꯕ ꯑꯩꯈꯣꯏꯒꯤ ꯍꯅꯨꯕꯤꯒꯤ ꯄꯂꯥ ꯄꯜꯂꯥꯒꯤ ꯐꯤꯗꯣ ꯑꯗꯨ ꯁꯥꯕꯗꯣ ꯑꯗꯨꯝ ꯂꯩꯅꯈ꯭ꯔꯦꯕ ꯆꯠꯁꯦꯒ ꯌꯥꯗꯦꯕ ꯊꯕꯛ ꯂꯩꯒ ꯑꯗꯨ ꯇꯧꯋꯤꯒꯅ ꯑꯗꯨꯝ ꯌꯥꯗꯕꯅꯤꯅ ꯑꯩ ꯏꯊꯟ ꯏꯊꯟꯇ ꯆꯠ ꯂꯩꯔꯦꯕ
ꯑꯗꯣ ꯅꯪ ꯃꯤ ꯅꯪꯅ ꯃꯤ ꯗꯔꯀꯥꯔ ꯂꯩꯗꯤ ꯑꯩꯈꯣꯏ ꯁꯣꯝꯗꯒꯤꯁꯨ ꯑꯗꯨꯝ ꯅꯦꯛꯄ ꯌꯥꯅꯤꯌꯦ
ꯍꯌꯦꯡ ꯂꯧ ꯂꯤꯡꯕ ꯀꯥꯟꯗꯅꯦ ꯏꯆꯦ ꯑꯗꯨꯗꯤ ꯍꯥꯏꯔꯛꯀꯦ ꯍꯧꯖꯤꯛꯀꯤꯗꯤ ꯂꯤꯡꯗ꯭ꯔꯤꯕꯅꯤꯅꯀꯣ ꯍꯌꯦꯡ ꯂꯧ ꯂꯤꯉꯝꯗꯥꯏꯒꯤ ꯀꯦꯅꯦꯜ ꯂꯩꯕ ꯖꯒꯥꯗꯅ ꯇꯥꯔꯦ ꯀꯦꯅꯦꯟ ꯂꯩꯇꯕ ꯃꯔꯛꯇ ꯂꯩꯕꯖꯤꯡꯗꯨꯗꯤ ꯅꯣꯡꯒꯤ ꯏꯁꯤꯡ ꯉꯥꯏꯕ ꯅꯣꯡ ꯏꯁꯤꯡ ꯉꯥꯏꯔꯤꯕ ꯀꯪꯂꯧꯍꯣꯜꯁꯨ ꯌꯥꯝ ꯇꯧꯅꯔꯦ ꯑꯩꯈꯣꯏ ꯁ꯭ꯋꯥꯏꯗꯗꯤ
ꯑꯗꯨꯕꯨ ꯁꯤꯈꯤꯔꯣꯏꯗ꯭ꯔꯣ ꯏꯁꯤꯡ ꯂꯩꯇꯕꯗꯨꯗ ꯍꯨꯜꯂꯤꯗꯨꯕ ꯑꯗꯒꯤ ꯇꯤꯟ ꯑꯗꯒꯤ ꯁꯦꯟꯗ꯭ꯔꯥꯡꯅꯒ ꯈꯨꯜꯂꯒ ꯆꯥꯊꯣꯛꯈꯤꯔꯣꯏꯗ꯭ꯔꯕ ꯐꯧ ꯃꯔꯨꯗꯣ
ꯍꯣꯏꯅꯦ ꯃꯥꯗꯤ ꯀꯪꯂꯧꯍꯣꯜ ꯍꯥꯏꯁꯦ ꯑꯩꯈꯣꯏꯒꯤ ꯏꯟꯖꯤꯟ ꯈꯣꯏꯔꯝꯕꯁꯤꯡꯗꯣ
ꯎꯝ
ꯑꯗꯨ ꯑꯗꯨꯝ ꯍꯨꯟꯖꯜꯂꯦꯔꯒ ꯑꯗꯨꯝ ꯈꯣꯏꯔꯛꯄꯗ ꯑꯣꯝꯗꯣꯏꯅꯦꯕ ꯅꯣꯡ ꯈꯔ ꯈꯠ ꯇꯥꯔꯄꯗ ꯍꯧꯗꯣꯏꯅꯦ ꯃꯥ
ꯑꯗꯣ ꯑꯩꯅ ꯎꯆꯦꯛꯅ ꯌꯥꯝ ꯈꯨꯟꯂꯦ ꯍꯥꯏꯕ ꯄꯥꯎ ꯑꯃ ꯇꯥꯏꯗ ꯑꯩꯈꯣꯏ ꯁꯣꯝꯗ ꯇꯧꯅꯕꯗꯤ ꯑꯁ ꯐꯧꯗꯣ ꯍꯨꯟꯒꯤꯕꯗꯨꯒꯤ ꯁꯔꯨꯛ ꯑꯍꯨꯝ ꯊꯣꯛꯄꯩ ꯑꯃ ꯗꯤ ꯎꯆꯦꯛꯅ ꯆꯥꯊꯣꯛꯏ ꯀꯪꯂꯧꯍꯣꯟ ꯇꯧꯕꯗꯣꯅ ꯍꯥꯏꯌꯦ
ꯑꯩꯈꯣꯏ ꯁꯣꯝꯗꯨꯗꯤ ꯀꯪꯂꯧꯍꯣꯟꯗꯤ ꯆꯥꯗꯦꯕ ꯑꯩꯈꯣꯏꯒꯤ ꯂꯧ ꯂꯤꯡꯅꯕ ꯂꯧꯍꯣꯟ ꯍꯨꯟꯕꯗꯣ
ꯑꯝ
ꯑꯗꯨꯗꯤ ꯀꯪꯉꯗꯤ ꯎꯆꯦꯛꯅ ꯇꯪꯈꯥꯏ ꯑꯃ ꯆꯥꯊꯣꯛꯇꯣꯏꯅꯦ ꯇꯣꯡꯉ ꯇꯣꯡꯉꯒ
ꯎꯝ
ꯑꯗꯨꯅ ꯀꯪꯂꯧꯍꯣꯜꯁꯨ ꯇꯧꯅꯩ ꯏꯁꯤꯡ ꯈꯔ ꯄꯨꯁꯜꯂꯒ ꯄꯥꯝꯕꯦꯟꯁꯨ ꯍꯨꯅꯩ ꯂꯩꯩꯅꯩ ꯂꯧꯍꯣꯟꯁꯨ ꯑꯗꯩ ꯍꯣꯟꯟꯅꯩ ꯁ꯭ꯋꯥꯏꯗ ꯇꯧꯔꯤꯁꯦ
ꯎꯝ ꯉꯁꯤꯗꯤ ꯀꯩꯖꯥꯡ ꯊꯣꯡꯉꯒꯦ ꯂꯧ ꯀꯥꯔꯛꯑꯒ
ꯂꯧ ꯀꯥꯔꯛꯑꯒ ꯑꯩꯅꯅꯦ ꯉꯥ ꯀꯧꯇꯥ ꯑꯃ ꯆꯥꯝ ꯌꯥꯡꯈꯩ ꯄꯤꯕ ꯀꯣꯔꯥꯟ ꯍꯥꯏꯕ꯭ꯔꯥ ꯀꯔꯤꯅꯣ ꯑꯗꯨꯗꯣ
ꯎꯝ
ꯑꯗꯨꯗꯣ ꯆꯥꯔꯦ ꯈꯥꯃꯦꯟ ꯑꯁꯤꯟꯕ ꯈꯔꯒ ꯇꯧꯔꯒ ꯑꯂꯨ ꯈꯔꯒ ꯇꯧꯔꯒ ꯆꯥꯝ ꯌꯥꯡꯈꯩ ꯄꯤꯕ ꯑꯃ ꯂꯩꯔꯨꯔꯒ ꯆꯥꯔꯦ
ꯑꯁ ꯑꯗꯨꯗꯤ ꯅꯪꯗꯤ ꯊꯕꯛꯁꯨ ꯁꯨꯕ ꯑꯍꯥꯎ ꯑꯍꯥꯎꯕꯁꯨ ꯆꯥꯕ
ꯊꯕꯛ ꯁꯨꯔꯣꯗꯤꯅꯦ ꯍꯥꯎꯇꯕ ꯀꯥꯖꯦ ꯊꯣꯡꯅꯤꯡꯗꯦꯗ
ꯆꯥꯕꯗꯤ ꯐꯕꯅꯤꯍꯦ
ꯑ ꯑꯍꯜ ꯑꯅꯤꯁꯦ ꯑꯩ ꯇꯨꯡ ꯏꯟꯅꯅꯕꯗꯅꯦ
ꯎꯝ
ꯆꯥꯕ ꯌꯥꯗ꯭ꯔꯦ ꯊꯥꯎ ꯍꯦꯟꯃꯜꯂꯤꯅ ꯉꯥꯡꯉꯕꯅꯦ
ꯅꯪꯅ ꯅꯪꯅ ꯅꯍꯥ ꯑꯣꯏꯕꯅꯤꯅ ꯐꯩ ꯃꯤ ꯑꯍꯟꯁꯤꯡꯗꯨꯗꯤ ꯅꯥꯒ ꯅꯥꯕꯒ ꯂꯥꯏꯅꯥꯒ ꯂꯩꯕꯒ ꯈꯔ ꯌꯦꯡꯉ ꯄꯤꯖꯧꯍꯦ ꯊꯨꯅ ꯑꯃꯨꯛ ꯇꯠꯈꯤꯗꯅꯀꯣ
ꯄꯤꯖꯔꯤꯅꯦ ꯃꯣꯏꯗꯨ ꯈꯔ ꯈꯔ ꯌꯥꯝ ꯍꯥꯞꯇꯕꯤꯗ ꯃꯇꯨꯡꯨꯝ ꯇꯪꯈꯥꯏ ꯑꯃꯃꯝ ꯈꯛꯇꯪꯒ ꯃꯍꯤ ꯈꯔ ꯈꯔꯒ ꯄꯤꯖꯔꯤꯅꯤ ꯌꯥꯝ ꯄꯤꯖꯄꯣꯟꯇꯦ ꯃꯊꯤ ꯃꯌꯨꯡ ꯆꯤꯠꯀꯅꯦꯅ
ꯅꯁꯥ ꯐꯕ ꯃꯣꯏ ꯅꯣꯏꯕꯨꯗꯤ ꯐꯩ ꯑꯍꯟꯁꯤꯡꯗꯨꯅꯤꯀꯣ ꯅꯪ ꯑꯍꯟꯁꯤꯡꯗꯣ ꯅꯥꯔꯗꯤ ꯊꯕꯛ ꯈ ꯂꯧꯕꯨꯛꯇꯒ ꯈꯔ ꯈꯔ ꯆꯠꯊꯣꯏꯗꯣ ꯆꯠꯄ ꯐꯪꯉꯣꯏꯗꯕꯅꯤ ꯍꯣꯁꯄꯤꯇꯥꯜ ꯑꯣꯏꯅ ꯆꯠꯇꯣꯔꯤꯕꯅꯤꯅ
ꯑꯗꯨꯅꯦ ꯑꯩꯁꯨ ꯈꯜꯂꯤꯕ ꯑꯗꯣ ꯌꯥꯝ ꯄꯤꯖ ꯃꯣꯏ ꯆꯝꯐꯨꯠꯀꯨꯝꯕ ꯇꯣꯔꯣꯕꯣꯠ ꯆꯝꯐꯨꯠ ꯀꯨꯝꯕꯁꯦ ꯁꯤꯗꯤ ꯑꯗꯨꯝ ꯌꯥꯎꯔꯦ ꯃꯣꯏ ꯊꯕꯤꯒꯨꯝꯕ ꯇꯣꯔꯣꯕꯣꯠꯀꯨꯝꯕ ꯆꯝꯐꯨꯠꯁꯤꯗꯤ ꯃꯣꯏ ꯏꯆꯝ ꯆꯝꯕ ꯄꯣꯠꯁꯦ ꯊꯛꯍꯜꯂꯦ ꯑꯩꯅ
ꯑꯣ ꯆꯝꯐꯨꯠ ꯁꯤꯝꯗꯤ ꯑꯗꯨꯝ ꯀꯝꯄꯜꯁ꯭ꯔꯤ ꯑꯣꯏꯔꯦꯕ ꯑꯌꯨꯛ ꯅꯨꯡꯗꯥꯡꯁꯤꯗ
ꯎꯝ
ꯑꯗꯨꯗꯤ ꯅꯣꯏꯗꯤ ꯀꯃꯥꯏꯅ ꯇꯧꯏ ꯆꯝꯐꯨꯠꯀꯤ ꯃꯄꯣꯠꯁꯤꯗꯤ ꯌꯨꯝꯗ ꯄꯥꯟꯕ꯭ꯔꯣ ꯅꯠꯇ꯭ꯔꯒ ꯂꯩꯕ꯭ꯔꯣ
ꯍꯟꯗꯛꯇꯤ ꯍꯤꯡꯒꯣꯜꯁꯦ ꯄꯨꯡꯊꯥ ꯊꯥꯍꯧꯗ꯭ꯔꯕꯅꯤꯅꯀꯣ ꯂꯩꯔꯦ ꯑꯌꯥꯝꯕꯅ
ꯑꯁ ꯑꯗꯨꯗꯤ ꯅꯪꯗꯤ ꯄꯩꯁꯥꯕꯨ ꯌꯥꯝ ꯄꯥꯏꯔꯤꯅꯦ ꯂꯩ ꯂꯩꯗꯅ ꯆꯥꯔꯕ
ꯑꯗꯨꯕꯨꯗꯤ ꯃꯤ ꯌꯥꯝꯗꯕꯅꯤꯅ ꯈꯖꯤꯛ ꯈꯖꯤꯛ ꯈꯛꯇꯪ ꯊꯣꯡꯕꯅꯤꯅ ꯑꯃꯨꯛ ꯂꯩꯈꯤꯁ ꯅꯤꯅꯤ ꯍꯨꯝꯅꯤꯗꯤ ꯆꯥꯏꯌꯦ
ꯃꯤ ꯌꯥꯝꯗꯕꯁꯦ ꯑꯃꯔꯣꯝꯗ ꯆꯥꯛ ꯌꯦꯟꯁꯥꯡꯗꯗꯤ ꯐꯩꯕꯨ ꯊꯕꯛ ꯏꯟꯈꯥꯡ ꯁꯨꯔꯛꯄꯗꯗꯤ ꯃꯤ ꯌꯥꯝꯗꯕꯁꯦ ꯌꯥꯝ ꯅꯨꯡꯉꯥꯏꯇꯕꯅꯤꯀꯣ
ꯅꯨꯡꯉꯥꯏꯇꯦ ꯅꯨꯡꯉꯥꯏꯇꯦ ꯁꯨꯕ ꯊꯣꯡ ꯃꯥꯟꯅꯈ꯭ꯔꯗꯤ ꯃꯤ ꯑꯅꯤ ꯃꯥꯟꯅꯈ꯭ꯔꯗꯤ ꯀꯨꯏꯄꯣꯟꯇꯦꯕꯀꯣ
ꯎꯝ
ꯍꯨꯕꯤꯅꯕ ꯃꯤ ꯂꯩꯇꯕꯁꯤꯗꯤ ꯋꯥꯔꯦꯅꯦ ꯆꯥꯕꯤꯅꯕꯁꯨ ꯌꯥꯝꯗ꯭ꯔꯦ ꯁꯨꯕꯤꯅꯕꯁꯨ ꯌꯥꯝꯗ꯭ꯔꯦ
ꯑꯗꯨꯗꯤ ꯀꯩ ꯀꯥꯟꯅꯩ ꯅꯪ ꯈꯛꯇ ꯌꯥꯝ ꯋꯥꯅ ꯇꯣꯛꯑꯦ ꯅꯠꯇ꯭ꯔꯣ
ꯑꯗꯨꯕꯨꯗꯤ ꯍꯌꯦꯡ ꯈꯨꯂꯪ ꯆꯠꯅꯔꯒ ꯑꯩꯈꯣꯏꯒꯤ ꯂꯩꯀꯥꯏꯒꯤ ꯏꯅꯝ ꯏꯄꯤ ꯏꯃꯥꯟꯅꯕꯤ ꯃꯌꯥꯝꯁꯤꯒ ꯂꯣꯏ ꯆꯠꯅꯗꯣꯏꯅꯦ ꯈꯨꯂꯪ ꯁꯤꯡꯅꯗꯣꯏꯅꯦꯕ ꯃꯣꯏꯒꯤ ꯇꯤꯝ ꯁꯥꯕꯗ ꯑꯩ ꯌꯥꯎꯗꯣꯏꯅꯦꯕ ꯃꯣꯏꯒꯤ ꯇꯤꯝ ꯃꯤ ꯇꯔꯥꯅꯤꯊꯣꯏ ꯁꯥꯕꯗ ꯑꯩ ꯌꯥꯎꯗꯣꯏꯅꯦꯕ ꯍꯌꯦꯡꯅ ꯃꯥꯒꯤ ꯉꯁꯤꯅꯦ ꯑꯩꯒꯤ ꯍꯥꯡꯆꯤ ꯃꯣꯏ ꯃꯥꯒꯤ ꯇꯧꯅꯗꯅꯅꯦ ꯅꯨꯃꯤꯠꯀꯥꯁꯦ ꯌꯨꯨꯝꯖ ꯀꯩꯁꯥꯅꯤ ꯂꯩꯕꯥꯛ ꯄꯣꯛꯄꯅꯤ ꯅꯤꯡꯊꯧ ꯀꯥꯕꯅꯤ ꯏꯔꯥꯏꯅꯤ ꯊꯥꯡꯖꯅꯦꯅ ꯂꯦꯠꯅꯈ꯭ꯔꯗꯣꯏꯅꯦ ꯅꯨꯃꯤꯠꯁꯦ
ꯎꯝ
ꯃꯥꯏ ꯃꯥꯏ ꯇꯔꯟꯁꯦ ꯄꯥꯂꯤ ꯍꯥꯏꯗꯣꯟꯅ ꯇꯧꯋꯦ ꯑꯗꯨꯕꯨꯗꯤ ꯋꯥꯗꯦꯕ
ꯑꯣ ꯑꯣ ꯑꯣ
ꯃꯣꯏꯒꯤ ꯇꯤꯝꯗ ꯑꯩꯁꯦ ꯍꯦꯛ ꯌꯥꯍꯧꯗ꯭ꯔꯕ ꯑꯩ ꯂꯧꯗꯤꯡ ꯐꯪꯉꯔꯣꯏ
ꯑꯣ ꯌꯥꯍꯧ ꯑꯗꯨꯗꯤ ꯈꯔ ꯀꯟꯅ ꯁꯨꯍꯧꯅꯕ
ꯑꯗꯨꯒ ꯃꯔꯛꯇꯁꯨ ꯃꯤ ꯀꯌꯥꯁꯨ ꯀꯨꯝꯃꯤꯅꯤꯅꯤꯍꯦ
ꯎꯝ ꯎꯝ ꯅꯪ ꯎꯝ ꯂꯩꯁꯥꯕꯤꯅ ꯂꯧ ꯀꯨꯝꯃꯤꯅ ꯃꯤꯅ ꯅꯣꯛꯅꯖꯅꯤꯀꯣ
ꯑꯗꯨꯨꯝ ꯍꯧꯒꯠꯂꯛꯄꯗꯗꯤ ꯈ꯭ꯋꯥꯡꯗꯤ ꯐꯖꯔ ꯄꯣꯠꯅꯤꯗ
ꯑꯗꯨꯅꯦ ꯑꯩꯁꯦ ꯃꯤꯅ ꯂꯩꯁꯥꯕꯤꯅ ꯂꯧ ꯀꯨꯝꯃꯦꯅ ꯅꯣꯛꯅꯖꯅꯤ
ꯀꯅꯥꯥꯏ ꯅꯣꯛꯅꯗꯣꯏꯅꯣꯗ ꯍꯧꯖꯤꯛꯇꯤ ꯄꯩꯁꯥ ꯄꯥꯏꯔ ꯂꯣꯏꯔꯦ ꯃꯤ ꯅꯣꯛꯅꯕꯁꯦ ꯅꯣꯛꯅꯗ꯭ꯔꯕꯅꯦ